ꯍꯜꯂꯣ
ꯇꯥ ꯍꯥ ꯕ꯭ꯔꯣ ꯍꯥ ꯍꯥ
ꯀꯔꯤ ꯇꯧꯔꯦ
ꯑꯥ
ꯀꯔꯤꯅꯣ
ꯇꯨꯝꯗ꯭ꯔꯤꯕ꯭ꯔꯣ
꯭ꯔꯤꯌꯦ ꯑꯩ ꯑꯪꯀꯜ ꯁꯪꯉꯒ ꯂꯩꯔꯤꯅꯦ ꯅꯥꯏꯠ ꯗ꯭ꯌꯨꯇꯤ ꯇꯥꯕ
ꯑꯥ
ꯆꯥꯛ ꯆꯥꯥꯈ꯭ꯔꯕ
ꯆꯥ ꯑꯁ ꯉꯁꯤ ꯆꯥꯛ ꯆꯥꯗ꯭ꯔꯦꯗ ꯇꯟ ꯑꯣꯏꯅ ꯆꯥꯔꯦ ꯉꯁꯤꯗꯤ
ꯀꯩꯒꯤꯅꯣ
ꯁꯟꯗꯦ ꯁꯟꯗꯦꯗꯤ ꯆꯥꯛ ꯄꯤꯗꯦ ꯑꯩꯈꯣꯏ
ꯑꯦ ꯀꯥꯏꯗꯅꯣ ꯅꯪ ꯂꯩꯗꯨꯅ
ꯑꯩꯗꯤ ꯌꯦꯗ ꯂꯩꯑꯦ ꯑꯦꯟ ꯇꯃꯤꯃꯜ
ꯍꯥ
ꯇꯥꯃꯦꯟ ꯇꯥꯃꯦꯜ ꯅꯥꯗꯨꯗ ꯂꯩꯌꯦ
ꯅꯠꯇꯤꯌꯦ ꯍꯣꯁꯇꯦꯜꯗꯔ ꯅꯡ ꯂꯩꯔꯤꯗꯣ ꯀꯔꯝꯕꯔꯣ
ꯅ ꯅꯪ ꯅꯥ ꯉꯥꯡꯕꯗꯣ ꯁꯦꯡꯅ ꯇꯥꯗꯦ ꯀꯩꯒꯤꯅꯣ
ꯀꯝꯄꯅꯤꯗ ꯂꯩꯕ
ꯏꯍꯦ
ꯅꯪ ꯃꯩꯇꯩꯔꯣꯜ ꯃꯔ ꯃꯔꯣꯟ ꯈꯪꯗꯦ ꯍꯥꯏꯔꯒ ꯈꯪꯉꯤꯗꯨꯗꯤ ꯆꯦꯡꯅ
ꯈꯡ ꯈꯡꯗꯦꯍꯦ
ꯎꯝ
ꯅꯪ ꯁꯦꯡꯅ ꯉꯥꯡꯉꯤꯗꯨꯗꯤ
ꯌꯔꯦꯗꯥ
ꯑꯌꯥ ꯐꯥꯒꯤ ꯅꯠꯇꯦ ꯑꯩꯉꯣꯟꯗꯒꯤ ꯅꯪꯅ ꯁꯦꯡꯕ ꯍꯦꯜꯂꯦ
ꯌꯔꯦꯍꯦ
ꯇꯝꯕꯤꯒꯗꯧꯕ ꯃꯤꯅ ꯁꯦꯡꯅ ꯉꯥꯡꯗꯦ ꯁꯥꯇ꯭ꯔꯥꯅ ꯁꯦꯡꯅ ꯉꯥꯡꯉ ꯂꯩ
ꯀꯗꯥꯏꯗꯒꯤ
ꯀꯩꯗꯧꯔꯤꯅꯣ ꯍꯧꯖꯤꯛ
ꯐꯝꯃꯤꯌꯦ ꯁꯥꯥꯕꯅꯤꯅ ꯇꯨꯝꯃ ꯌꯥꯗꯔꯦ
ꯀꯌꯥꯝ ꯁꯥꯔꯒꯦꯅꯦ ꯅꯣꯡ ꯆꯨꯗꯦ
ꯅꯣꯡ ꯆꯨꯗꯦ ꯑꯈꯣꯏ ꯒꯤꯗꯤ ꯅꯣꯏꯗꯗꯤ ꯅꯣꯡ ꯁꯨꯕ꯭ꯔꯅꯦ
ꯆꯨꯕ ꯃꯥꯜꯂꯦ ꯈꯪꯗꯦ ꯑꯣꯛꯁꯤꯖꯟꯒꯤ ꯏꯁꯤꯡ ꯒ꯭ꯔꯨꯝ ꯈꯣꯡꯕꯒ
ꯈꯔ ꯅꯣꯡꯂ ꯀꯅꯤꯔꯥ ꯒꯌ꯭ꯥꯟ ꯇꯥꯗꯦ
ꯑꯗꯨꯅ ꯑꯗꯨꯝ ꯇ꯭ꯋꯦꯟꯇꯤ ꯐꯣꯔ ꯑꯥꯋꯥꯔꯁ ꯅꯣꯡ ꯆꯨꯔꯒ ꯂꯩꯕꯒ ꯆꯞ ꯃꯥꯟꯅꯔꯥ ꯑꯩꯈꯣꯏ ꯑꯗꯨ ꯇꯥꯕꯗꯣ
ꯀꯔꯝꯕ ꯑꯥ ꯑꯥ ꯅꯣꯏ ꯑꯡꯀꯜ ꯍꯥꯏ ꯀꯔꯤ ꯍꯥꯏꯁꯤꯔꯥ ꯀꯔꯝ
ꯀꯔꯝ ꯍꯥꯏꯅ ꯊꯣꯛꯅꯕ꯭ꯔꯕ
ꯀꯔꯤ ꯂꯩꯅ ꯅꯥꯕ꯭ꯔꯣ ꯍꯥꯏꯅꯤꯅ
ꯂꯤꯕꯔ ꯁꯤꯔꯣꯁꯤꯁ ꯅꯕꯅꯦꯕꯥ ꯑꯗꯨꯒ ꯃꯥ ꯀꯤꯗꯅꯤꯁꯨ ꯃꯨꯛ ꯁꯣꯛ ꯈꯔ꯭ꯕ
ꯑꯩ
ꯇꯗꯕꯔꯥ
ꯇꯥꯏ ꯇꯥꯏ
ꯎꯝ
ꯀꯌꯥꯝ ꯀꯨꯏꯔꯥꯒꯦ
ꯃꯣꯏꯗꯤ ꯀꯨꯏꯈ꯭ꯔꯦ ꯑꯩꯅ ꯂꯥꯛꯄ ꯀꯥꯟꯗꯗꯤ ꯊ꯭ꯔꯤ ꯗꯦꯖ ꯀꯨꯝꯕꯗ ꯁꯨꯕꯗꯥ ꯉꯥꯌꯔꯤ
ꯅꯡꯗꯤ ꯀꯔꯤ ꯊꯕꯛ ꯇꯧꯔꯤꯒꯦ
ꯑꯩ
ꯎꯝ
ꯑꯥ ꯀꯩꯁꯨ ꯇꯧꯗꯦꯗꯥ ꯃꯥꯇꯝ ꯆꯞ ꯇꯧꯔ ꯂꯩꯔꯤ
ꯁꯤ ꯃꯅꯤꯄꯨꯔꯗꯕꯨ ꯄꯥꯔꯠ ꯇꯥꯏꯝ ꯖꯣꯕ ꯂꯩꯕ꯭ꯔꯅꯤ
ꯍꯥꯥ
ꯃꯅꯤꯄꯨꯔꯗꯕꯨ ꯄꯥꯔꯠ ꯇꯥꯏꯝ ꯖꯣꯕ ꯂꯩꯕ꯭ꯔꯅꯦ
ꯂꯩꯌꯦ ꯅꯪ ꯈꯪꯗ꯭ꯔꯤ
ꯃꯅꯤꯄꯨꯔꯗ ꯂꯩꯇꯕꯅꯤꯅ ꯈꯪꯗ꯭ꯔꯦꯗ
ꯅꯪ ꯍꯧꯖꯤꯛ ꯀꯗꯥꯏꯗ ꯂꯩꯕꯔꯣ
ꯇꯤ ꯑꯦꯟꯗ ꯇꯤ ꯇꯃꯤꯜꯅꯗꯨꯗ
ꯑꯩꯈꯣꯏꯅꯦ ꯋꯥꯟꯁ ꯑꯃꯨꯔꯛ ꯉꯥꯡꯅꯈ꯭ꯔꯕ
ꯉꯥꯡꯅꯗ꯭ꯔꯤꯗ ꯉꯁꯥꯏ ꯀꯣꯜ ꯇꯧꯔꯒ ꯀꯗꯥꯏꯗꯩ ꯃꯥꯒꯂꯤꯗ ꯌꯥꯝ ꯅꯣꯛꯄꯗꯨꯗꯤ ꯅꯪ
ꯑꯦ ꯅꯪꯅ ꯐꯥꯔꯁꯇ ꯑꯩꯉꯣꯟꯗ ꯐꯣꯟ ꯇꯧꯔꯛꯄ ꯀꯟꯗꯔꯣ ꯍꯦꯜꯂꯣ ꯍꯥꯏꯕꯗꯣ
ꯎꯝ
ꯌꯥꯝꯅ ꯋꯥꯈꯗꯣ ꯂ ꯂꯥꯎꯅ ꯍꯥꯏꯕꯒꯤ ꯑꯩ ꯅꯣꯛꯄꯗꯨ ꯅꯠꯇ꯭ꯔꯥ
ꯍ ꯍ ꯍ ꯄꯦꯔꯕꯅꯤ
ꯑꯗꯨꯒ ꯍꯥꯐꯇ ꯍꯥꯐꯇ ꯀꯛ ꯀꯛꯊꯠꯄ ꯃꯤꯗꯣ ꯑꯣꯏꯔꯝꯒꯅꯤꯅꯪ
ꯁ ꯑꯁ ꯅꯪꯅ ꯅꯪꯒꯤ ꯎꯝ ꯅꯈꯣꯜ ꯑ ꯀꯩꯍꯥꯏꯇꯔꯥ
ꯑꯣ
ꯅꯪꯅ ꯇꯥꯗꯦ ꯍꯥꯏꯕꯗꯨꯗꯒꯤ ꯑꯩ ꯀꯛꯄꯅꯦꯕ ꯑꯗꯣ ꯉꯁꯥꯏꯒꯤꯗꯣ
ꯑꯦ
ꯋꯥꯁꯨ ꯉꯥꯡꯗꯦ ꯅꯪꯗꯤ ꯉꯁꯥꯏ
ꯑ ꯑꯩ ꯉꯥꯡ ꯉꯥꯡ ꯉꯥꯡꯂꯒ ꯂꯩꯕꯅꯦ ꯐꯖꯅ ꯑꯩꯅ ꯅꯪ ꯉꯥꯡꯕꯗꯤ ꯇꯥꯏ
ꯌꯥꯔꯦ ꯍꯦ ꯅꯪꯗꯤ ꯉꯥꯡ ꯁꯨꯝꯉꯥꯡ ꯉꯥꯡꯗꯦ ꯇꯥꯕ꯭ꯔꯣ ꯍꯥꯏꯔꯒ ꯑꯁ ꯇꯨꯃꯤꯟ ꯂꯩꯌꯦ ꯑꯗꯨ ꯑꯩ ꯃꯤꯁꯦꯁ ꯊꯥꯛ ꯑ ꯊꯥꯔꯛꯄꯗꯣ ꯌꯦꯡꯗ꯭ꯔꯣ ꯎꯝ
ꯔꯣꯡꯃꯩꯅꯤ ꯀꯣ
ꯍꯣꯏ ꯔꯣꯡꯃꯩꯅꯤ
ꯎꯝ ꯑꯩ ꯈꯜ ꯂꯦꯕ ꯍꯥꯥ
ꯌꯥꯔꯦ
ꯀꯩꯗꯧꯔꯦ
ꯀꯩꯁꯨ ꯇꯥꯗꯦ
ꯑꯗꯨꯝ ꯍꯥꯏꯔꯛꯑꯣ
ꯌꯥꯔꯦ
ꯀꯔꯤꯅꯣ ꯉꯣ ꯀ꯭ꯔꯤꯒꯤꯅꯣ
ꯋꯥ ꯉꯥꯡꯕ ꯍꯩꯇꯦꯕ ꯑꯩꯈꯣꯏꯗꯤ
ꯑꯗꯨ ꯍꯧꯖꯤꯛ ꯅꯪꯅ ꯍꯥꯏꯒꯗꯧꯕꯗꯨꯗꯣ ꯍꯥꯏꯔꯣꯑꯣꯅ ꯑꯗꯨꯝ ꯐ꯭ꯔꯤ ꯑꯣꯏꯅ ꯉꯥꯎꯅꯁꯦ
ꯇꯨꯝꯅꯤꯡꯗ꯭ꯔꯣ
ꯑꯩꯗꯣ
ꯎꯝ
ꯉꯁꯥꯏ ꯅꯨꯡꯊꯤꯟ ꯆꯨꯞꯕ ꯇꯨꯝꯕ ꯑꯗꯣ ꯍꯧꯖꯤꯛ ꯈꯔ ꯈꯔꯗꯤ ꯇꯨꯝ ꯅꯤꯡꯕ ꯍꯧꯔꯛꯑꯦ ꯑꯩ
ꯎ ꯋꯥꯕꯅꯤ ꯍꯣꯁꯄꯤꯇꯥꯜ ꯂꯩꯕꯁꯦ ꯑꯁ ꯑꯩꯁꯨ ꯅꯍꯥꯟ ꯑꯩꯒꯤ
ꯋꯥꯏꯌꯦ ꯑꯁ ꯈꯪꯗꯦ ꯅꯥꯕꯁꯨ ꯐꯗꯦ ꯀꯃꯥꯏꯅ ꯇꯧꯗꯣꯏꯅꯣ ꯈꯪꯗꯦ
ꯎꯝ ꯍꯤꯗꯥꯛ ꯍꯤꯗꯥꯛ ꯈꯔ ꯌꯥꯝꯅ ꯄꯤꯁꯜꯂꯣ
ꯏꯁ ꯃꯁꯤ ꯗꯣꯛꯇꯔꯅꯥ ꯄꯤꯒꯗꯕꯅꯤꯅꯦ ꯑꯩꯗꯤ ꯗꯣꯛꯇꯔꯁꯨ ꯅꯠꯁꯨ ꯅꯠꯇꯦ
ꯑꯗꯤ ꯀꯔꯤ ꯀꯔꯤ ꯍꯤꯗꯥꯛ ꯄꯤꯕ꯭ꯔꯥ
ꯑꯗꯨ ꯃꯅꯤꯄꯨꯔꯤꯗ ꯃꯦꯁꯦꯁ ꯊꯥꯕꯁꯨ ꯌꯥꯝ ꯍꯩꯌꯦꯌꯦ ꯑꯗꯨꯒ ꯑꯩꯉꯣꯟꯗ ꯑꯣꯏꯗꯕ ꯉꯥꯡꯂꯒ ꯑꯩ ꯃꯅꯤꯄꯨꯔꯤ ꯂꯣꯟ ꯈꯪꯗꯦ ꯈꯪꯗꯦ
ꯎꯝ ꯈꯪꯗꯕꯒꯤ ꯇꯝ ꯇꯝꯃꯤꯅꯦ
ꯑꯩꯁꯨ ꯆꯞ ꯃꯥꯟꯅꯩꯌꯦ ꯑꯩꯁꯨ ꯇ꯭ꯔꯥꯏꯞꯅꯦ ꯑꯗꯣ ꯑꯩꯁꯨ ꯃꯔꯣꯜ ꯈꯣꯏꯔꯤꯅꯦ
ꯃꯅꯤꯄꯨꯔꯗ ꯂꯩꯔꯗꯤ ꯃꯅꯤꯄꯨꯔꯗ ꯂꯩꯔꯗꯤ ꯁꯦꯡꯅ ꯉꯥꯡꯒꯗꯕꯅꯤꯅꯦ
ꯅꯪ ꯑꯗꯨꯝ ꯁꯦꯡꯕꯗꯨꯗꯤ
ꯑꯩꯗꯤ ꯃꯅꯤꯄꯨꯔꯗ ꯂꯩꯇꯦ
ꯑꯗꯨ ꯐꯥꯎꯕ ꯅꯪꯅ ꯉꯥꯡꯕꯗꯣ ꯁꯦꯡꯉꯦ ꯍꯥꯏꯕ
ꯥꯀꯥꯗꯥꯏꯗꯒꯤ
ꯀꯥꯇꯥꯏꯗꯒꯤꯁꯨ ꯅꯠꯇꯦ
ꯍꯥ ꯍꯥ ꯍꯥ
ꯍꯤ ꯍꯤ
ꯉꯁꯥꯏ ꯇꯧꯔꯛꯄꯒ ꯍꯧꯖꯤꯛ ꯇꯧꯔꯛꯄꯒ ꯅꯪꯒꯤ ꯈꯣꯟꯖꯦꯜꯁꯦ ꯈꯔ ꯇꯣꯡꯉꯥꯜꯂꯤꯍꯦ
ꯀꯔꯤꯒꯤꯔꯥ
ꯈꯪꯗꯦ ꯉꯁꯥꯏꯗꯤ ꯑꯗꯨꯝ ꯅꯣ ꯅꯣꯅꯣ ꯅꯣꯛꯄꯒꯤꯔꯥ ꯈꯪꯗꯦ ꯈꯣꯟꯖꯦꯜꯗꯨ ꯈꯔ ꯇꯣꯉꯥꯜꯂꯦꯕ
ꯑꯥ ꯉꯁꯥꯏꯒꯤꯅ ꯐꯖꯕ꯭ꯔꯥ ꯍꯧꯖꯤꯛꯅ ꯐꯖꯕꯒꯤ ꯌꯦꯡ
ꯍꯧꯖꯤꯛ ꯍꯧꯖꯤꯛꯅ ꯐꯖꯩꯩꯗ ꯇꯥꯕꯗꯨ ꯅꯨꯡꯉꯥꯏ
ꯉꯥꯁꯥꯏꯒꯤꯅ ꯕꯨꯨꯠ ꯃꯥꯟꯕ ꯅꯣꯛꯃꯟꯕꯒꯤ ꯍꯥ
ꯈꯪꯗꯦ ꯅꯣꯛꯄꯒꯤꯔ
ꯑꯩꯅꯦ ꯑꯩꯅꯦ ꯑꯩ ꯑꯩ ꯉꯁꯥꯒꯤꯁꯨ ꯑꯩꯅꯦ ꯍꯧꯖꯤꯛꯀꯤꯁꯨ ꯑꯩꯅꯦ ꯑꯩꯈꯣꯏꯅ ꯐꯣꯇꯣꯗꯣ ꯄꯣꯁ ꯇꯧꯔꯀꯥꯟꯗ ꯃꯁꯛ ꯍꯣꯡꯉꯤꯗꯅꯀꯣ
ꯎꯝ
ꯍꯧꯡꯗ꯭ꯔꯥ
ꯍꯣꯡꯉꯤ
ꯑꯗꯨꯒ ꯁꯝꯒꯨꯝꯕ ꯀꯛꯊꯠꯂ ꯀꯥꯟꯗꯁꯨ ꯍꯣꯡꯉꯤꯀꯣ ꯑꯗꯨꯒꯨꯃꯥꯏꯅ ꯑꯩꯁꯨ ꯋꯦꯗꯔꯒꯤ ꯃꯇꯨꯡꯏꯟꯅ ꯈꯣꯟꯖꯦꯜ ꯆꯦꯟꯖ ꯇꯧꯕ ꯍꯥꯏꯇꯥꯔꯦ
ꯍꯦ ꯆꯠꯁꯦ
ꯆꯦꯟꯖ ꯇꯧꯕ ꯌꯥꯗꯕ꯭ꯔꯥ
ꯌꯥꯏ ꯌꯥꯏ ꯆꯦꯟꯖ ꯇꯧꯒꯗꯕꯅꯤ ꯀꯅꯥ ꯀꯅꯥ ꯂꯩꯒꯦ ꯍꯧꯖꯤꯛꯇꯤ ꯅꯥꯊꯟ ꯅꯥꯊꯟꯇ ꯁꯪꯕ꯭ꯔꯥ
ꯀꯩꯁꯨ ꯀꯥꯏꯗ ꯏꯊꯟꯇ ꯁꯥꯎꯅꯔꯦ ꯑꯩꯒꯤ
ꯍꯥ ꯍꯥ ꯍꯥ ꯍꯥ
ꯑꯩ ꯇꯥꯏꯇꯜ ꯑꯃ ꯄꯤꯕ ꯌꯥꯈ꯭ꯔꯅꯤ ꯑꯗꯨꯗꯤ
ꯍꯥ ꯍꯥ ꯍꯥ
ꯃꯤ ꯁꯦꯟꯅꯕꯒꯤ ꯑꯦꯗꯚꯣꯠꯀꯨꯝꯕꯀꯣ
ꯎꯝ
ꯍꯧꯖꯤꯛ ꯑꯩꯈꯣꯏ ꯗꯥꯗꯥ ꯑꯃꯅꯦ ꯑꯅꯤ ꯑꯗꯨꯒ ꯑꯩꯒꯤ ꯑꯟꯇꯤꯅꯦ ꯑꯩꯅꯦ ꯍꯧꯖꯤꯛ ꯁꯦꯟꯅꯔꯤꯁꯤꯅ ꯐꯥꯔꯁ ꯁꯤꯐꯀꯤꯁꯤꯅ
ꯑꯟꯇꯤꯒ ꯏꯌꯥꯝꯕ ꯑꯃꯒ ꯇꯨꯝꯈ꯭ꯔꯦ ꯃꯊꯪ ꯁꯤꯠꯇꯅ ꯑꯩꯒ ꯏꯌꯥꯝꯕ ꯃꯒ ꯇꯨꯝꯒꯅꯤ
ꯑꯆꯥ ꯑꯆꯥ ꯁꯤꯐꯅꯤꯅꯦ
ꯑꯥ ꯈꯥꯏꯗꯣꯛ ꯔꯒ
ꯎꯝ ꯌꯥꯏ ꯌꯥꯏ
ꯑꯗꯨ ꯅꯠꯇ꯭ꯔꯗꯤ ꯑꯃꯨꯛ ꯁꯦꯟꯅꯕ ꯃꯤꯗꯤ ꯁꯤꯈ꯭ꯔꯅꯤ
ꯑꯩꯗꯤ ꯊꯥ ꯑꯅꯤꯒꯨꯝꯕ ꯁꯤꯅꯥꯏ ꯑꯩꯈꯣꯏ ꯄꯨꯄꯨꯕꯨꯀꯣ ꯑꯣꯄꯔꯦꯁꯟ ꯇꯧꯀꯥꯟꯗ ꯑꯦꯁ ꯑꯩꯗꯤ ꯊꯥꯅꯤꯅꯤ ꯇꯨꯝ ꯇꯨꯝꯕꯒꯨꯝ ꯇꯨꯝꯗ꯭ꯔꯕꯒꯨꯝ ꯑꯗꯨꯝ ꯁꯦꯟꯅꯕꯅꯦ ꯊꯥ ꯑꯅꯤ
ꯅꯡꯗꯤ ꯑꯗꯨꯗꯤ ꯕꯣꯔ ꯐꯪꯉꯅꯤꯅ
ꯎꯝ
ꯀꯔꯤ ꯀꯔꯤ ꯕꯣꯔꯄꯤꯔꯝꯃꯦ
ꯑꯁ ꯕꯣꯔꯗꯤ ꯌꯥꯝ ꯄꯤꯔꯝꯃꯦ
ꯅꯨꯄꯤ ꯑꯐꯕ ꯐꯕ
ꯎꯝ ꯅꯨꯄꯤ ꯐꯖ ꯅꯨꯄꯤ ꯑꯐꯕ ꯐꯪꯉꯣ ꯑꯤ ꯀꯥꯏ ꯀꯩꯅꯣ ꯑꯁ ꯑꯍꯟꯁꯤꯡꯒꯤ ꯕꯣꯔꯗꯣ ꯌꯥꯝ ꯄꯤꯔꯝꯃꯦ
ꯐꯩꯌꯦ ꯐꯩꯌꯦ ꯑꯗꯨ ꯅꯠꯇ꯭ꯔꯗꯤ ꯑꯩꯈꯣꯏꯒꯤ ꯁꯤꯒꯤ ꯀꯩꯅꯣꯁꯦ ꯌꯥꯝ ꯐꯗ꯭ꯔꯥ ꯈꯪꯅꯗꯕ ꯃꯤ ꯃꯌꯥꯝꯁꯨ ꯈꯪꯅꯍꯜꯂꯦ
ꯎꯝ ꯌꯥꯝ ꯐꯩꯌꯦ
ꯁꯤꯔꯤ ꯁꯤꯔꯤ ꯑꯩꯩ ꯅꯣꯛꯑꯔꯣꯏ
ꯑꯥ
ꯑꯩ ꯅꯣꯛꯑꯔꯣꯏꯌꯦ ꯅꯪ ꯑꯃꯨꯛ ꯀꯤꯒꯅꯤ ꯑꯩꯅ ꯅꯣꯛꯄꯗ
ꯑꯆꯩ ꯑꯩꯉꯣꯟꯗ ꯍꯥꯏꯕꯅꯤ
ꯅꯣꯡꯃꯩꯈꯣꯏꯕꯨꯁꯨ ꯌꯥꯝ ꯀꯣ ꯑꯥ ꯇꯧ ꯊꯥꯡꯔꯝ ꯅꯤꯀꯣ ꯅꯣꯏ
ꯀꯩꯕ
ꯕ꯭ꯔꯣꯡꯃꯩ ꯈꯣꯏꯕꯨꯁꯨ ꯐ꯭ꯔꯦꯟ ꯇꯧꯕ ꯌꯥꯝ ꯐꯪꯔꯝꯒꯅꯦꯕ
ꯔꯣꯡꯃꯩ ꯈꯛꯇꯕꯨ ꯍꯥꯏꯗꯤ ꯀꯗꯥꯏꯗꯒꯤ ꯁꯦꯂꯦꯛꯁꯟ ꯇꯧꯅꯉꯥꯏ ꯑꯝꯇ ꯌꯥꯎꯗꯦ
ꯅꯣꯡꯃꯩ ꯈꯛꯇꯔꯣ